ꯃ ꯃꯔꯨꯞ
ꯇꯑꯌꯦꯦ
ꯍꯦ ꯃꯔ ꯋꯥ ꯁꯥꯟꯗ ꯀꯏꯔ ꯍꯦ
ꯍꯣꯏ ꯁꯥꯟꯇ ꯀꯨꯏꯔꯦ ꯀꯃꯥꯏ ꯀꯃꯥꯏꯅ ꯇꯧꯔꯤꯒꯦ ꯅꯨꯡꯉꯥꯏꯕ꯭ꯔꯣ
ꯑꯩꯁ ꯅꯨꯡꯉꯥꯏꯔꯤ ꯃꯔꯨꯞ ꯅꯨꯡꯉꯥꯏꯔꯤ ꯍꯥꯏꯇꯥꯔꯦꯅꯦ ꯍꯧꯖꯤꯛꯀꯥꯟꯁꯦ ꯀꯔꯤ ꯇꯧꯅꯤ ꯅꯨꯡꯉꯥꯏ ꯇ꯭ꯔꯗꯤ ꯃꯔꯨꯞ ꯀꯤ ꯀꯃꯥꯏꯅ ꯇꯧꯔꯤꯒꯦ
ꯑꯩꯈꯣꯏꯁꯨ ꯅꯨꯡꯉꯥꯏꯔꯦ ꯑꯅꯥ ꯑꯌꯦꯛꯇꯤ ꯌꯥꯎꯗꯕ ꯅꯠꯇ꯭ꯔꯣ
ꯑꯅꯥ ꯑꯌꯦꯛ ꯀꯌꯥ ꯌꯥꯎ ꯗꯦ ꯃꯔꯨꯞ ꯃꯔꯨꯞꯗꯤ ꯌꯥꯎꯔꯛꯇꯕ꯭ꯔꯣ ꯀ ꯇꯧꯒꯦ ꯏꯃꯨꯡ ꯃꯅꯨꯡ ꯑꯗ ꯑꯩ ꯑꯣꯛꯇꯣꯕ꯭ꯔ
ꯑꯁ ꯍꯧꯖꯤꯛ ꯐꯥꯎꯒꯤꯗꯤ ꯌꯥꯝ ꯍ ꯅ ꯂꯩꯔꯤ ꯍꯥꯏꯇꯥꯔꯦ
ꯑꯣ ꯑ ꯑꯩ ꯌꯥꯎ ꯗꯦ
ꯎꯝ ꯉꯁꯤꯗꯤ ꯅꯣꯡꯃꯥꯏꯖꯤꯡꯅꯤꯅ ꯊꯕꯛ ꯆꯠꯇ꯭ꯔꯕꯣ
ꯆꯠꯇ꯭ꯔꯦ ꯃꯔꯨꯞ ꯑꯗꯨ ꯗꯅꯤꯅꯦ ꯅꯍꯥꯟ ꯊꯕꯛꯁꯤ ꯆꯤꯟꯕꯁꯤꯗ ꯐꯣꯟ ꯂꯣꯝꯁꯤ ꯇꯧꯕ ꯐꯪꯗꯕ ꯉꯁꯤꯗꯤ ꯁꯨꯇꯤ ꯑꯣꯏꯔꯦ ꯃꯔꯨꯞꯄꯨ ꯅꯤꯡꯁꯤꯡꯉ ꯆꯥꯛ ꯆꯥ ꯇꯣꯛꯄ ꯅꯤꯡꯁꯤꯡꯉꯛꯏ ꯅꯦ
ꯑꯩꯁꯨ ꯇꯧꯒꯦ ꯇꯧꯔꯝꯃꯤꯅꯦ ꯉꯁꯤꯗꯤ ꯋꯥꯔꯤ ꯋꯥꯇꯥꯏ ꯀꯅꯥ ꯀꯅꯥꯅꯣ ꯁꯨꯝ ꯎꯗ ꯀꯨꯏꯔꯦ ꯋꯥꯔꯤ ꯁꯥꯟꯅꯒꯦꯅ ꯑꯩꯁꯨ ꯈꯔꯂꯝꯝꯕꯅꯦ ꯇꯥꯟ ꯆꯥ
ꯎꯝ ꯃꯔꯨꯞ ꯍꯣꯏꯗꯤ ꯀꯣꯟꯃꯥꯏ ꯇꯧꯅꯤꯅ ꯈꯪꯠꯇꯦꯅ ꯑꯩꯈꯣꯏꯅ ꯇꯧꯗ꯭ꯔꯗꯤ
ꯎꯝ ꯑꯗꯨꯝ ꯇꯧꯕꯗꯣ ꯃꯇꯝꯗꯣ ꯑꯌꯨꯛ ꯅꯨꯡꯊꯤꯟꯗꯤ ꯊꯕꯛ ꯆꯠꯂꯨꯔꯅꯤ ꯑꯗꯩ ꯅꯨꯡꯗꯥꯡ ꯃꯇꯝꯁꯤ ꯃꯔꯨꯞ ꯀꯩꯅꯣ ꯇꯧꯋꯦ ꯍꯥꯏꯗꯤ ꯇꯧꯕ ꯀꯥꯟꯗꯁꯨ ꯑꯃꯨꯛ ꯄꯨꯡ ꯃꯇꯝꯗꯣ ꯍꯦꯛꯇ ꯐꯥꯔꯛ ꯍꯞꯇꯥꯒꯨꯝꯗꯥꯛꯀꯨꯝ ꯇꯧꯕꯗꯨꯗ ꯇꯧꯒꯦ ꯈꯜꯂ ꯈꯜꯂ ꯃꯇꯝꯗꯣ ꯍꯦꯛꯇ ꯌꯥꯗꯕ
ꯑꯣ ꯑꯩ ꯇꯧꯖꯦ ꯃꯔꯨꯞ
ꯎꯝ ꯉꯁꯤꯗꯤ ꯆꯥꯛ ꯌꯦꯟꯁꯥꯡ ꯆꯥꯔꯕ ꯅꯠꯇ꯭ꯔꯣ
ꯆꯥꯔꯦ ꯃꯔꯨꯞ ꯃꯔꯨꯞ ꯇꯤ ꯆꯥꯔꯕꯣ
ꯆꯥꯛ ꯆꯥꯔꯦ ꯀꯩ ꯏꯟꯁꯥꯡ ꯆꯔꯒꯦ
ꯑꯁ ꯃꯔꯨꯞ ꯉꯁꯤꯗꯤ ꯀꯩꯅꯣ ꯇꯧꯋꯦꯗ ꯁꯨꯇꯤꯁꯨ ꯑꯣꯏꯔꯦ ꯑꯩꯅ ꯎꯇꯤ ꯆꯥꯅꯤꯡꯉꯦꯗ ꯑꯩꯈꯣꯏ ꯎꯇꯤꯁꯤ ꯎꯇꯤ ꯑꯁꯪꯕꯗꯣ ꯑꯠꯐꯥꯖꯟꯅ ꯑꯩꯈꯣꯏ ꯃꯅꯥ ꯃꯁꯤꯡ ꯀꯔꯤ ꯀꯩ ꯈꯥꯃꯦꯟꯁꯤꯟ ꯃꯅꯥꯒꯨꯝꯕ ꯄꯥꯡꯀꯣꯛꯂꯥꯒꯨꯝꯕ ꯄꯨꯂꯞ ꯁꯨꯉꯩ ꯍꯦꯛꯎꯦ ꯃꯅꯥꯁꯤ ꯄꯨꯔ ꯁꯪꯗꯅꯕꯅꯦꯗꯅ ꯑꯗꯨꯒ ꯐꯖꯅ ꯊꯣꯡꯉꯦ ꯎꯠꯇꯤꯁꯤ ꯐꯖꯅ ꯍꯣꯏ ꯁꯥꯏꯅ ꯇꯧꯔ ꯊꯣꯡꯉꯦ
ꯑꯣ
ꯑꯗꯨ ꯑꯩꯅ ꯁꯣꯝꯗ ꯁꯤꯡꯖꯨ ꯁꯤꯡꯖꯨꯁꯨ ꯆꯥꯅꯤꯡꯕ ꯍꯥꯏ ꯇꯔꯦ ꯑꯩ ꯁꯤꯡꯖꯨꯒꯤ ꯃꯅꯥ ꯃꯁꯤꯡꯁꯤ ꯌꯥꯝꯃꯦ ꯃꯅꯥ ꯃꯁꯤꯡ ꯃꯈꯜ ꯇꯔꯥꯕꯨ ꯍꯦꯜꯂꯝꯅꯤ ꯑꯩꯅ ꯂꯩꯗꯣ ꯑꯩꯈꯣꯏ ꯍꯤꯡꯒꯣꯜꯗꯁꯨ ꯍꯦꯛꯑꯦ ꯃꯆꯥ ꯃꯆꯥ ꯃꯆꯦꯠ ꯈꯔ ꯈꯔ ꯑꯗꯒꯤ ꯑꯇꯣꯞꯄ ꯎ ꯕꯖꯥꯔꯗꯩꯁꯨ ꯈꯔ ꯂꯩꯔꯨꯔꯦ ꯑꯗꯨꯒ ꯐꯖꯅ ꯁꯨꯔꯦ ꯀꯪꯅ ꯇꯧꯔꯒ ꯑꯗꯨꯒ ꯀꯥꯡꯒꯧ ꯃꯆꯥ ꯑꯃ ꯉꯧꯔꯦ ꯃꯔꯨꯞ ꯑꯁ ꯉꯁꯤꯗꯤ ꯄꯨꯔꯥ ꯎꯁꯣꯞ ꯆꯥꯕꯩ ꯇꯥꯏꯞ ꯆꯥꯈ꯭ꯔꯕꯅꯤꯅ ꯍꯥꯎꯔꯦꯅ ꯇꯧꯔꯤꯁꯨ ꯑꯗꯨ ꯄꯨꯛꯁꯨ ꯊꯟꯅ ꯇꯨꯝ ꯌꯥꯗꯅ ꯍꯪꯆꯤꯛ ꯂꯥꯡꯉꯒ
ꯄꯨ ꯄꯨꯛ ꯊꯟꯃꯟꯗꯅ ꯇꯨꯝ ꯌꯥ ꯌꯥꯗ꯭ꯔꯕꯣ
ꯎ ꯎꯝ ꯅꯠꯇꯦ ꯁꯨꯝ ꯄꯨꯛ ꯊꯜꯂꯦ
ꯎꯝ ꯑꯩꯗꯤ ꯌꯥꯝꯅ ꯆꯥꯁꯤꯡ ꯆꯥꯁꯤꯟꯃꯟꯗꯅ ꯂꯣꯡꯊꯣꯛꯄ ꯌꯥꯗ꯭ꯔꯕ ꯁꯤꯅꯤ
ꯎꯝ ꯅꯠꯇꯦ ꯅꯠꯇꯦ ꯂꯪꯊꯣꯛꯄ ꯌꯥꯗꯕꯒ ꯑꯗꯨꯗꯤ ꯇꯧꯗꯦ ꯃꯔꯨꯞ
ꯎꯝ ꯍꯥꯎ ꯌꯦꯟꯁꯥꯡꯗꯣ ꯍꯥꯎꯋꯦ ꯍꯥꯎꯋꯦ ꯍꯥꯏꯕ ꯋꯦꯕ
ꯎꯝ ꯎꯝ ꯃꯔꯨꯞ ꯍꯣꯏꯗꯤ ꯀꯔꯤ ꯀꯔꯤ ꯑꯣꯏꯅ ꯇꯧꯔꯕ
ꯑꯩꯈꯣꯏꯒꯤꯁꯤꯗꯤ ꯑꯉꯥꯡ ꯃꯈꯩ ꯂꯥꯛꯑꯦꯅ ꯌꯦꯟ ꯑꯣꯏꯅ ꯊꯣꯡꯉꯦ
ꯑꯣ ꯃꯔꯨꯞ ꯍꯥꯎꯔꯝꯃꯤꯅꯦ ꯑꯗꯨꯗ
ꯑ ꯍꯣꯏ ꯍꯥꯎꯋꯦ ꯍꯥꯏꯇꯥꯔꯦ ꯌꯦꯟ ꯑꯣꯏꯔꯕꯅꯀꯣ ꯑꯗꯨꯝ ꯐꯖꯅ ꯆꯥꯁꯤꯟꯈꯔꯦ ꯑꯩꯁꯨ ꯑꯗꯨꯒ ꯅꯨꯡꯁꯥꯅ ꯁꯥꯕꯁꯤꯗ ꯇꯧꯐꯝ ꯈꯪꯗꯕ ꯅꯪ ꯐꯣꯟ ꯂꯥꯛꯄꯁꯤ ꯆꯞ ꯆꯥꯔꯦꯅ
ꯃꯥꯅꯤ ꯑꯁ ꯑꯩ ꯍꯩ ꯑꯃꯗꯤ ꯆꯥꯅꯤꯡꯕꯅꯤ ꯃꯔꯨꯞ ꯑꯩꯈꯣꯏ ꯍꯟꯗꯛꯇꯤ ꯍꯩꯈꯥ ꯊꯨꯅ ꯊꯨꯅ ꯈꯝꯕꯩ ꯇꯥꯏꯞ ꯇꯧꯈꯔꯦ ꯍꯩꯈꯥ ꯄꯅ ꯄꯥꯜꯂꯝꯕꯅꯦꯕ ꯑꯗꯣ ꯍꯩꯈꯥꯁꯦ ꯅꯍꯥꯟ ꯑꯩꯈꯣꯏꯅ ꯆꯥꯕꯤꯗ ꯑꯉꯥꯡ ꯍꯦꯛ ꯂꯥꯛꯑꯒ ꯅꯣꯡ ꯅꯣꯡꯃ ꯈ꯭ꯔꯔꯒ ꯍꯦꯛ ꯍꯦꯛ ꯂꯣꯏꯊꯣꯛꯈ꯭ꯔꯦꯅꯦ ꯇꯧꯔꯤꯁꯦ
ꯑꯣ ꯅꯣꯏ ꯅꯣꯏ ꯅꯣꯏꯒꯤꯗ ꯍꯩ ꯍꯩꯈꯥ ꯌꯥꯝꯅ ꯄꯥꯟꯕꯥꯗꯨ ꯂꯣꯏꯒ꯭ꯔꯕꯣ
ꯍꯟꯗꯛ ꯆꯍꯤꯗ ꯂꯇꯥ ꯉꯟꯇꯥ ꯂꯣꯏꯊꯣꯛꯈꯔꯦ ꯃꯔꯨꯞ ꯀꯃꯥꯏꯅ ꯇꯧꯔꯤꯅꯣ ꯈꯪꯗꯦ ꯑꯩꯁꯨ ꯌꯨꯝ ꯂꯩꯇꯦ ꯑꯗꯩ ꯑꯩꯈꯣꯏ ꯂꯣꯏꯅꯕꯤ ꯍꯥꯏꯔꯦ ꯑꯥꯡꯈꯩ ꯀ ꯀꯊ ꯄ ꯂꯩꯀꯥꯏꯒꯤ ꯃꯤ ꯈꯨꯗꯤꯡꯃꯛꯄꯥꯎ ꯌꯦꯟ ꯂꯩꯝꯅꯤꯀꯣ ꯑꯩꯅꯁꯨ ꯑꯩꯈꯣꯏ ꯆꯥꯕꯤꯗꯕꯅꯤꯅ ꯃꯥꯡꯗꯣꯏ ꯁꯔꯨꯛꯇꯤ ꯈ ꯑꯗꯨꯝ ꯈꯔ ꯈ ꯍꯦꯟꯅ ꯄꯤꯈ꯭ꯔꯣ ꯍꯥꯏꯕꯗꯨꯗ ꯇꯧꯕꯗ ꯑꯗꯨꯝ ꯃꯆꯤꯠ ꯃꯆꯤꯠ ꯂꯣꯏꯔ ꯖꯥꯠꯅꯤꯅ
ꯎꯝ ꯑꯗꯨ ꯄꯨꯛ ꯊꯥꯂꯛꯄ ꯈꯣꯠꯂꯛꯄꯗ ꯍꯩꯁꯦ ꯃꯆꯥ ꯑꯃ ꯀꯩꯒꯥ ꯑꯃꯒ ꯁꯨꯝ ꯆꯠꯅꯤ ꯆꯥꯅꯤꯡꯉ ꯀꯥꯟꯗ ꯂꯩꯇꯕꯁꯤꯁꯨ ꯑꯃꯨꯛ ꯄꯨꯂꯞ ꯄꯤꯊꯣꯛꯈꯤꯕꯗꯨꯁꯨ ꯑꯃꯨꯛ ꯆꯥꯅꯤꯡꯉ ꯀꯥꯟꯗꯤ ꯃꯤꯗꯒꯤ ꯆꯠꯂꯒ ꯍꯦꯛꯄ ꯈꯣꯠꯄ ꯅꯠꯇꯅ ꯗꯨꯀꯥꯟ ꯊꯣꯛꯄꯁꯨ ꯑꯃꯨꯛ ꯂꯥꯞꯄꯅꯤꯅꯀꯣ
ꯎꯝ
ꯑꯗꯨꯃꯥꯏ ꯌꯨꯝꯗ ꯍꯩ ꯁꯨꯝ ꯍꯧꯕꯗ ꯅꯨꯡꯉꯥꯏꯕꯅꯦ
ꯃꯥꯅꯦ ꯃꯔꯨꯞ ꯍꯟꯗꯛꯇꯤ ꯍꯩꯅꯧꯁꯤ ꯈꯤꯇꯪ ꯆꯥꯒꯦ ꯇꯧꯅꯤ ꯏꯁꯥꯁꯦ ꯍꯩꯅꯧ ꯆꯥꯗ ꯀꯨꯏꯔꯦꯅꯦ ꯍꯩꯅꯧꯁꯦ ꯍꯟꯇꯛꯇꯤ ꯆꯩ ꯄꯥꯛꯄꯨ ꯆꯥꯗꯦꯅꯦ ꯑꯁꯪꯕꯁꯦ ꯃꯔꯨꯨꯞ ꯍꯣꯏꯗꯨꯣ ꯍꯩꯅꯧ ꯄꯥꯟꯕꯔ ꯀꯃꯥꯏꯅ ꯇꯧ ꯆꯥꯔꯒ ꯀꯃꯥꯏꯅ ꯇꯧꯔꯒꯦ
ꯀꯩꯅꯣ ꯄꯥꯜꯂꯦ ꯍꯌꯦꯡꯗꯣ ꯑꯩ ꯊꯕꯛ ꯆꯠꯄꯒꯤꯗꯨꯗ ꯅꯣꯏ ꯅꯣꯏ ꯅꯣꯏꯗ ꯍꯣꯏ ꯅꯣꯏꯗ ꯀꯩꯅꯣ ꯇꯧꯔꯝꯒꯦ ꯈꯔ ꯄꯤꯔꯝꯒꯦ
ꯌꯥꯏ ꯌꯥꯏ ꯍꯍꯧꯁꯤ ꯈꯤꯇꯪ ꯐꯖꯅ ꯅꯨꯡꯁꯤꯠ ꯍꯤꯗꯥꯛꯀ ꯇꯧꯔꯒ ꯑꯩꯈꯣꯏ ꯊꯨꯝꯕ ꯃꯣꯔꯣꯛꯀ ꯇꯧꯔꯒ ꯁꯤ ꯃꯤ ꯈꯤꯇꯪ ꯂꯞꯄ ꯃꯦꯠꯂ ꯆꯥꯔꯕꯀꯣ ꯍꯥꯎꯔꯦ ꯄꯨꯡ ꯄꯅꯤꯡ ꯁꯣꯏꯔꯒ
ꯍꯅꯦ ꯀꯥꯂꯦꯟꯒꯤꯗꯤ ꯌꯥꯝꯅ ꯆꯥ ꯇꯅꯋꯥꯥꯏꯗ ꯑꯣꯣꯔꯔꯦ
ꯎꯝ ꯔꯨꯅꯤꯅ ꯃꯣꯏ ꯄꯣꯠꯁ ꯑꯗꯨꯝ ꯂꯩꯀꯥꯟꯗ ꯆꯥꯅꯤꯡꯗꯕ ꯂꯩꯇꯀꯥꯟꯗ ꯑꯗꯨꯝ ꯆꯥꯅꯤꯡꯕꯗꯨꯅꯤ ꯇꯧꯔꯤ
ꯑ
ꯎꯝꯈꯣꯏ ꯍꯧꯔꯕꯤꯁ
ꯍꯣꯏ ꯂꯩꯇ꯭ꯔꯤꯀꯥꯟꯗ ꯌꯥꯝꯅ ꯎꯔꯀꯥꯟꯗ ꯑꯃꯨꯛ ꯆꯥꯅꯤꯡꯗꯕꯤ ꯑꯗꯩ ꯂꯩꯇ꯭ꯔꯀꯥꯟꯗ ꯑꯃꯨꯛ ꯆꯥꯅꯤꯡꯕꯤ ꯇꯧꯋꯤ ꯍꯥꯏ ꯑꯩꯗꯣ
ꯃꯥꯅꯦ ꯃꯥꯅꯦꯦ ꯑꯗꯨꯅꯤ ꯃꯔꯨꯞꯗꯤꯤ ꯍꯣꯏ ꯀꯅꯥ ꯀꯅꯥ ꯑꯉꯥꯡꯁꯤꯡꯅ ꯂꯥꯛꯑꯝꯃꯦ ꯍꯥꯏꯁꯤ ꯃꯔꯨꯞ ꯑꯣꯏꯗꯅ
ꯑꯩꯈꯣꯏ ꯑꯩꯈꯣꯏꯁꯨ ꯅꯨꯄꯤꯒꯤ ꯃꯥꯏ ꯃꯅꯥꯎꯅꯨꯄꯥꯁꯤꯡ ꯑꯉꯥꯡ ꯕꯣꯔꯗꯤꯡꯗꯒꯤ ꯊꯣꯂꯛꯦꯅ
ꯎꯝ
ꯊꯤ ꯊꯥꯔꯦꯅ ꯂꯥꯛꯑꯝꯕ ꯀꯣꯏꯔꯛꯑꯝꯕ ꯑꯗꯨꯩ ꯑꯉꯥꯡ ꯃꯈꯩꯗꯣ ꯎꯗ ꯀꯨꯏꯔꯃꯤ ꯀꯨꯏꯗ ꯀꯨꯏꯔꯕꯅꯤꯅ ꯆꯥꯛꯇꯤ ꯊꯣꯡꯖꯤꯟꯕ ꯂꯣꯏꯔꯕꯅꯦ ꯃꯣꯏ ꯂꯥꯛꯄꯗꯨꯗ ꯏꯔꯣꯟꯕ ꯇꯧꯋꯦ ꯉꯁꯤꯗꯤ ꯂꯣꯏꯔꯦ ꯑꯗꯨꯝ ꯑꯉꯥꯡ ꯃꯈꯩꯗ ꯀꯩ ꯆꯥꯅꯤꯡꯒꯦ ꯌꯦꯟ ꯆꯥꯅꯤꯡꯉꯦ ꯍꯥꯏꯕꯗꯨꯗ ꯌꯦꯟ ꯈꯔ ꯂꯧꯔꯒ ꯃꯣꯏꯒꯤ ꯑꯃꯨꯛ ꯊꯣꯡꯕꯤꯔꯕ
ꯌꯥꯏ ꯌꯥꯏ ꯐꯩ ꯑꯗꯨꯅꯤ ꯃꯣꯏ ꯂꯥꯛꯄ ꯃꯣꯏꯁꯨ ꯍꯔꯥꯎꯗꯨꯗ ꯂꯥꯛꯆꯩꯅꯤꯅ ꯑꯍꯥꯎꯕ ꯑꯃ ꯀꯩ ꯄꯤꯛꯟꯗꯨ ꯃꯣꯏꯁꯨ ꯍꯔꯥꯎꯗꯅꯤ
ꯑꯥ ꯍꯌꯦꯡ ꯅꯣꯡꯃ ꯅꯣꯏ ꯅꯣꯏꯒꯤ ꯂꯣꯏꯅ ꯕꯤꯕ ꯀ ꯑꯣꯏꯣꯏ ꯑꯍꯨꯝ ꯃꯈꯩ ꯄꯨꯜꯂꯒ ꯀꯣꯏꯐꯝ ꯑꯗꯨ ꯆꯠꯊꯣꯛꯎꯕꯗꯤ ꯌꯥꯕꯅꯤ
ꯌꯥꯏ ꯌꯥꯏ ꯅꯣꯡꯃ ꯅꯇꯪ ꯀꯣꯏꯁꯤꯦꯅꯣ ꯍꯧꯖꯤꯛꯀꯥꯟꯗꯤ ꯃꯐꯝ ꯐꯖ ꯐꯖꯕ ꯑꯗ ꯆ ꯆꯥꯅ ꯃꯐꯝ ꯌꯥꯕ ꯐꯖ ꯐꯖꯕ ꯃꯐꯝ ꯑꯩ ꯁꯝꯅ ꯍꯥꯏꯔꯕ ꯑꯩꯈꯣꯏꯒꯤ ꯑꯗꯨꯝ ꯄꯥꯔꯛꯀꯨꯝꯕꯗꯀꯣ ꯆꯠꯂꯒ ꯀꯣ ꯂꯤꯛ ꯃꯩꯅꯉꯛꯄ ꯊꯝꯐꯝꯝꯗꯤ ꯔ ꯄꯤ ꯈꯣꯠꯄꯤꯣ ꯑꯩꯈꯣꯏꯅ ꯖꯁ ꯑꯩꯈꯣꯏꯒꯤ ꯄꯩꯁꯥ ꯈꯔ ꯄꯤ ꯈꯣꯠ ꯇꯧꯔꯒ ꯑꯗꯨ ꯆꯥꯔ ꯀꯣꯂꯤ ꯐꯤꯗꯕꯤ ꯍꯥꯏꯗꯤ ꯃꯐꯝ ꯐꯖꯕ ꯃꯌꯥꯝ ꯏꯪꯕ ꯌꯥꯝꯌꯥꯝ ꯂꯩꯔꯗꯥꯏꯅꯦꯕ
ꯂꯩꯌꯦ ꯍꯧꯖꯤꯛꯀꯥꯟꯗꯤ ꯑꯩꯈꯣꯏꯔꯣꯝꯗꯁꯨ ꯌꯥꯝ ꯑꯩꯈꯣꯏ ꯄꯨꯟꯕ ꯅꯨꯄꯤ ꯑꯉꯥꯡꯒ ꯁꯨꯝ ꯐꯝꯕ ꯈꯣꯠꯄ ꯌꯥꯝ ꯉꯥꯏ ꯅꯨꯡꯉꯥꯏꯕ ꯑꯃ ꯖꯒꯥꯁꯨ ꯌꯥꯝ ꯂꯩꯌꯦ ꯑꯩꯈꯣꯏꯔꯣꯝꯗꯁꯨ
ꯑꯣ ꯋꯥ ꯑꯗꯨ ꯑꯗꯨꯕꯤ ꯌꯥꯏ
ꯌꯨꯝꯗ ꯀꯩꯅꯣꯝꯃ ꯊꯣꯡꯉꯒ ꯄꯨꯊꯣꯛꯑꯒ ꯆꯥꯔ ꯆꯥꯃꯤꯟꯅꯔꯨꯔꯁꯤꯦ ꯨ ꯌꯥꯏꯌꯦ ꯑꯗꯨꯃꯥꯏꯅ ꯇꯧꯔꯁꯨ
ꯎꯝ ꯑꯗꯨꯝ ꯑꯥꯗ ꯊꯣꯡꯉꯒ ꯄꯨꯂꯞ ꯊꯣꯡꯃꯤꯟꯅ ꯆꯥꯕꯅ ꯐꯩꯗ ꯆꯪꯉꯤꯨ ꯃꯣꯏꯗꯤ ꯀꯣꯜ ꯂꯤꯛꯇꯨ ꯃꯣꯏꯅ ꯄꯨꯔꯛꯄꯤꯤꯔꯗꯅꯤꯅꯀꯣ ꯋꯥꯔꯤ ꯋꯥꯥꯏꯗꯨ ꯍ ꯉ ꯆ ꯈ ꯂꯥꯡ ꯂꯥꯡꯅꯦ ꯑꯗꯨ ꯆ ꯍꯥꯎꯔ ꯄꯅꯤꯅ
ꯎꯝ ꯅꯪꯒꯤ ꯑꯉꯥꯡꯗꯤ ꯀꯌꯥꯝ ꯆꯥꯎꯔꯒꯦ
ꯑꯁ ꯃꯔꯛ ꯑꯍꯟꯗꯨꯗꯤ ꯆꯥꯎꯔꯦ ꯑꯍꯟꯗꯨꯗꯤ ꯀ꯭ꯂꯥꯁ ꯐꯥꯏꯚ ꯁꯤꯛꯁ ꯀꯥꯔꯦ ꯑꯇꯣꯝꯕ ꯑꯇꯣꯝꯕꯤꯗꯨꯗꯤ ꯇꯅ ꯁ꯭ꯀꯨꯜ ꯀꯥꯕꯕꯨꯗꯤ ꯍꯧꯧꯕꯣꯏ ꯑꯗꯨ ꯁꯦꯠꯅꯕꯗ ꯋꯥꯔ ꯌꯦꯗ
ꯑꯉꯥꯡꯉꯦ ꯌꯥꯝ
ꯀꯣꯏꯅꯤ ꯍꯔꯕ ꯀꯥꯏ ꯈ ꯑꯅ ꯍꯦꯛꯇ ꯂꯨꯍꯣꯡꯉꯒꯦꯗ ꯍꯦꯛꯇ ꯂꯣꯡꯊꯣꯛꯑꯅꯤꯅ ꯃꯔ ꯑꯗꯨꯅꯅꯤꯅꯦ ꯇꯧꯔꯤꯁꯤꯦ
ꯑꯗꯨꯅꯁꯨ ꯐꯔ ꯄꯣꯅꯤꯇꯥ ꯍꯌꯦꯡ ꯈꯔ ꯂꯩꯔꯗꯤ ꯑꯉꯥꯡꯒꯤ ꯃꯄꯥꯟ ꯆꯥꯕ ꯑꯃꯨꯛ ꯍꯧꯔꯛꯑꯗꯤ ꯑꯩꯈꯣꯏꯗꯤ ꯑꯃꯨꯛ ꯋꯥꯏꯈꯤꯗꯣꯏꯅꯤ
ꯑꯗꯨ ꯑꯣꯏꯅ ꯈꯜꯂꯤ ꯑꯩꯈꯣꯏ ꯍꯧꯖꯤꯛꯀꯥꯟ ꯑꯉꯥꯡꯁꯤꯡ ꯆꯥꯎꯍꯟꯕ ꯄꯩꯁꯥ ꯂꯥꯏꯔꯤꯛ ꯂꯥꯏꯁꯨ ꯐ ꯇꯝꯍꯟꯕ ꯃꯇꯤꯛ ꯆꯥꯕ ꯑꯣꯏꯍꯜꯂꯒ ꯑꯩꯈꯣꯏꯗ ꯑꯃꯨꯛ ꯅꯨꯡꯉꯥꯏꯕꯁꯤꯅꯤ ꯑꯁꯤ ꯑꯣꯏꯅ ꯈꯜꯂꯤ ꯍꯥꯏꯦ ꯑꯗꯨꯒꯤ ꯈꯟꯗ꯭ꯔꯦꯕ ꯃꯣꯏꯗ ꯂꯨꯞꯈ꯭ꯔꯦꯕ ꯏꯁꯥꯥꯁ ꯃꯔ ꯇ
ꯍꯣꯏ ꯅꯨꯄꯤ ꯊꯤꯔꯛꯄ ꯑꯉꯥꯡ ꯌꯥꯎꯔꯛꯄ ꯍꯥꯏꯁꯤꯗꯤ ꯏꯁꯥꯒꯤ ꯇꯧꯅꯤꯡꯕ ꯆꯥꯅꯤꯡꯕ ꯃꯈꯩꯁꯦ ꯄꯨꯂꯞ ꯄꯥꯝꯁꯨ ꯄꯥꯝꯂꯛꯇ꯭ꯔꯦ ꯍꯥꯏꯇꯥꯔꯦ ꯃꯇꯝꯗ ꯁꯨꯝ
ꯎꯝ ꯑꯗꯨꯅꯤ ꯃꯔꯨꯞꯇꯤ ꯃꯔꯨꯞꯀꯤ ꯑꯉꯥꯡꯗꯨꯗꯤ ꯀꯌꯥꯝ ꯀꯃꯥꯏ ꯀꯃꯥꯏꯅ ꯇꯧꯔꯒꯦ ꯁꯨꯡ ꯈꯥꯍꯧꯔꯕ
ꯎꯝ ꯁ꯭ꯀꯨꯜ ꯀꯥꯕ ꯍꯟꯗꯛꯇꯤ ꯍꯧꯍꯟꯒꯦ ꯇꯧꯔꯤꯅꯦ ꯀꯥ ꯀꯥꯗ꯭ꯔꯤ ꯃꯊꯪ
ꯑꯣꯏꯅꯦ ꯃꯔꯨꯞꯀꯤ ꯑꯗꯨꯗꯤ ꯃꯔꯨꯞꯒꯤ ꯑꯉꯥꯡ ꯏꯆꯥꯗꯨꯒ ꯍꯣꯏ ꯑꯩ ꯏꯆꯥꯒ ꯌꯥꯝ ꯍꯦꯟꯅ ꯈꯦꯠꯅꯈꯤꯗꯧꯕꯅꯦꯕ
ꯎꯝ ꯅꯪꯒꯤ ꯑꯇꯣꯝꯕꯤꯗꯣ
ꯑꯥ
ꯃꯥꯅꯦ ꯈꯤꯇꯪ ꯅꯪꯒꯤꯅ ꯈꯤꯇꯪ ꯍꯟꯕ ꯄꯨꯔꯥ ꯑꯗꯨꯃꯥꯏꯅ ꯇꯧꯕꯤꯒꯨꯝ ꯇꯧꯕꯅꯤꯅꯦ ꯊꯥ ꯊꯥ ꯇ ꯍꯜꯂꯝ ꯀꯃꯂ
ꯍꯣꯏ ꯍꯣꯏ ꯃꯥꯅꯦ ꯃꯥꯅꯦ
ꯃꯃꯤꯡꯗꯤ ꯀꯩꯧ ꯀꯧꯔꯒꯦ ꯅꯪꯒꯤ ꯅꯆꯥꯅꯨꯄꯤꯔꯣ
ꯎꯝ ꯃꯃꯤꯡꯗꯤ ꯑꯗꯨꯝ ꯃꯌꯥꯝꯅ ꯊꯣꯏ ꯊꯣꯏ ꯊꯣꯏꯕꯤ ꯊꯣꯏꯕꯤ ꯑꯗꯨꯝ ꯀꯧꯅꯔꯦ
ꯐꯖꯩꯌꯦ ꯃꯃꯤꯡꯒ
ꯎꯝ
ꯃ ꯣꯏꯣꯏ ꯀꯣꯏ ꯄ ꯐꯪꯗ꯭ꯔꯕꯅꯤꯅ ꯑꯉꯥꯡꯕ ꯀꯩꯀꯥꯁꯦ ꯃꯁꯛ ꯀꯥꯁꯦ ꯈꯪꯗ꯭ꯔꯦꯗ ꯍꯌꯦꯡꯗꯨ ꯑꯃ ꯑꯩꯈꯣꯏ ꯄꯨꯟꯕ ꯀꯥꯟꯗ ꯈꯪꯕ ꯅꯠꯇ꯭ꯔꯗꯤ
ꯎꯝ ꯍꯣꯏ ꯍꯣꯏ ꯍꯌꯦꯡ ꯅꯣꯡꯉꯗ꯭ꯔꯦ ꯁꯆꯤ ꯑꯣꯏꯅ ꯗ ꯀꯩꯅꯣꯝꯇꯪ ꯃꯔꯨꯞ ꯍꯥꯏꯅꯔꯒꯀꯣ ꯆꯥꯛ ꯆꯥ ꯆꯥꯈꯦ ꯑꯗꯨꯒ ꯑꯉꯥꯡꯁꯤꯡ ꯉꯔ ꯆꯁꯦ ꯑꯗꯨ ꯑꯝꯇꯪ ꯅꯨꯡꯉꯥꯏꯅ ꯀꯣ
ꯍꯥꯥ
ꯎꯝ ꯑꯗꯨꯅꯦ ꯍꯧꯖꯤꯛꯀꯥꯟ ꯌꯨꯝꯒꯤ ꯑꯍꯟꯁꯤꯡꯗ ꯑꯍꯟꯅꯤꯂꯛꯄꯩꯀꯣ ꯃꯣꯏꯗ ꯊꯥꯗꯣꯛꯄ ꯌꯥꯗꯣꯏꯒꯤ ꯊꯕꯛꯁꯤ ꯑꯗꯨ ꯆꯦꯟ ꯆꯁꯤꯟꯕ ꯑꯗꯨꯅꯅꯦ ꯃꯔꯨꯞ ꯍꯧꯖꯤꯛꯀꯥꯟꯗꯤ ꯇꯧꯔꯤꯁꯤ ꯆꯠꯊꯣꯛꯄ ꯈꯣꯠꯇꯣꯛꯁꯤ ꯀ ꯅꯨꯡꯉꯥꯏꯇꯕ
ꯍꯅ ꯎ
ꯐꯔꯦ ꯐꯔꯦ ꯃꯔꯨꯞ ꯑꯗꯨꯗꯤ ꯍꯌꯦꯡ ꯊꯦꯡꯅꯀꯥꯟꯗ ꯑꯃꯨꯛ ꯊꯦꯡꯅꯕꯗꯨꯗꯣ ꯑꯃꯨꯛ ꯍꯥꯏꯅꯔꯁꯤ ꯍꯌꯦꯡꯅ ꯍꯣꯔꯦꯟꯒ
ꯍꯣꯏ ꯍꯣꯏ ꯑꯩ ꯅꯃ ꯊꯦꯡꯅꯔꯁꯤ ꯍꯣꯏ ꯊꯝꯃꯦ ꯊꯝꯃꯦ